ꯂꯣꯛ
ꯑ ꯅꯨꯄꯥꯁ ꯁꯤꯔꯣꯏꯗ꯭ꯔꯣ ꯑꯁ ꯀꯩꯒꯤꯅꯣ ꯃꯥꯗꯤ ꯍꯜꯂꯣ ꯇꯔꯦ ꯇꯔꯦ
ꯀꯩꯒꯤꯅꯣꯅ ꯅꯪꯁꯦ ꯑꯦꯝ ꯑꯦꯜꯗꯣ ꯁꯥꯟꯅꯩꯁꯦ
ꯑꯥꯎ ꯑꯦꯃꯤ ꯊꯅꯔꯤ ꯦꯕꯤ ꯦꯡ ꯦꯡ ꯃꯣꯕꯥꯜ ꯦꯡ ꯦꯡ ꯍ ꯎꯝ
ꯅꯪꯗꯤ ꯌꯥꯝ ꯅꯨꯡꯉꯥꯏꯕ ꯄꯨꯟꯁꯤ ꯃꯔꯦꯜ ꯑꯃꯗ ꯂꯦꯜꯂꯦ
ꯈꯪꯗꯦ ꯑꯗꯨꯃ ꯍꯥꯏꯗꯣꯏꯔꯥ
ꯀꯔꯤꯕꯨ ꯋꯥꯠꯂꯤꯅꯔꯅ ꯊꯨꯃꯥꯏꯔ ꯄꯩꯁꯤꯜꯂ ꯊꯝꯃꯦ
ꯃꯥꯅꯤꯅꯤ
ꯂꯥꯏꯔꯤꯛ ꯂꯥꯏꯁꯨ ꯍꯥꯏꯔ ꯍꯩꯔꯦ ꯃꯀꯣꯛ ꯊꯣꯡꯗꯅ ꯇ ꯂꯩꯔꯦ ꯌꯥꯝ ꯀꯟꯅ ꯍꯣꯠꯅꯕ ꯍꯥꯏꯕ ꯑꯃꯁꯨ ꯆꯪꯗ꯭ꯔꯦ ꯍꯥꯏꯐꯦꯠ
ꯎ
ꯅꯪꯃ ꯈꯔꯤ ꯍꯨ ꯋꯥꯔꯤꯔꯤꯒꯦꯅꯦ
ꯎꯝ ꯅꯨꯡꯁꯤꯍꯦꯛ ꯑꯣꯏꯕ ꯅ ꯃꯏ ꯅꯨꯅꯨꯡꯁꯤꯕꯤꯔꯤ ꯃꯕꯦ ꯃ ꯌꯥꯆ ꯍ ꯑꯩ ꯁꯤꯒꯤ ꯁꯤꯒꯦ ꯇꯧ ꯑꯩꯁꯦ ꯈꯪꯕ꯭ꯔꯥ ꯑꯩꯗꯤ ꯐꯥꯏꯇꯔꯒꯨꯝꯕ ꯅꯪ ꯈꯔ ꯈꯔ ꯁꯥꯟꯅꯕ ꯅꯠꯇ꯭ꯔꯣ ꯈꯔ ꯈꯪꯕ ꯅꯠꯇ꯭ꯔ ꯄꯥꯝꯁꯤꯅ
ꯁꯥꯟꯅꯩꯌꯦ ꯑꯩ ꯍꯥꯟꯅ ꯑꯗꯨꯝ ꯁꯥꯟꯅꯔꯝꯃꯦ
ꯑꯗꯣ ꯐꯥꯏꯇꯔ ꯇꯦꯡ ꯀꯩꯀꯥ ꯐꯥꯏꯇꯔ ꯀꯩꯀꯥꯒꯨꯝꯕꯗꯩꯗꯤ ꯍꯩꯇꯦꯕ ꯄꯥꯏꯕ ꯑꯗꯨꯅꯅꯦ ꯅꯅꯥ ꯨꯝꯕ ꯈꯔ ꯈꯔ ꯄꯥꯏꯖꯩꯌꯦꯕ ꯑꯩꯅ ꯑꯗꯨꯗꯩꯁꯤꯗ ꯃꯣꯏ ꯃꯌꯥꯝꯁꯤꯅ ꯑꯣ ꯃꯤꯁꯀꯣꯟ ꯇꯕ ꯌꯥ ꯍꯥꯏꯁꯤꯦ ꯈꯔꯁꯨ ꯀꯣꯟ
ꯍꯥꯏꯖꯕꯥꯥꯏ ꯑꯗꯤꯠ ꯀ
ꯁ꯭ꯋꯥꯟꯁꯦ ꯍꯥꯏꯔꯒ ꯔꯨꯨꯔꯨꯒꯣꯡꯕꯗꯣ
ꯍꯣꯏ ꯍꯣꯏ ꯑꯣꯗꯦꯠꯅ ꯐꯖꯕꯅꯤ ꯑꯣꯗꯦꯠ ꯄꯥꯏꯑꯦ ꯑꯗꯨꯗ ꯃꯥꯗꯣ ꯂꯦꯟꯁ꯭ꯂꯣꯠꯀꯤ ꯅꯨꯄꯤꯅꯦ ꯍꯥꯏꯗ꯭ꯔꯥ ꯑꯗꯣ ꯖꯣꯟꯁꯟꯒꯅ ꯍꯦꯟꯅ ꯆꯥꯟꯅꯕꯅꯦ ꯍꯥꯏꯕ ꯃꯥꯗꯣ
ꯎꯝ
ꯍꯥꯏꯗꯤ ꯁꯥꯟꯅꯕꯒꯤ ꯄꯨꯟꯕ ꯅꯨꯡꯉꯥꯏꯕꯗꯣ
ꯎꯝ ꯀꯩꯅꯩꯅꯣ
ꯊꯤ ꯅꯨꯡꯉꯥꯏꯕꯅꯤ
ꯎꯝ ꯀꯩꯅꯣꯅꯦ ꯀꯣꯝꯕꯣꯅꯦ ꯑꯩ ꯍꯧꯖꯤꯛ ꯔꯦꯡꯛꯇ ꯁꯥꯟꯅꯔꯤꯌꯦ ꯔꯦꯡꯇ ꯁꯥꯟꯅꯕ ꯅꯠꯇ꯭ꯔꯗꯤꯦ ꯑꯩꯅ ꯑꯩꯈꯣꯏꯇꯣꯝꯗ
ꯀꯩꯅꯣ ꯄꯥꯏꯔꯛꯑꯣ ꯍꯥꯏꯅꯦ ꯖꯣꯟꯁꯟ ꯄꯥꯏꯔꯛꯑꯣꯅ ꯒꯥꯔꯤ ꯊꯧꯁꯤꯅ ꯑꯩꯗꯤ ꯒꯥꯔꯤ ꯇꯣꯡꯗꯅ ꯅꯨꯡꯉꯥꯏꯑꯕ
ꯑꯩꯁꯨ ꯒꯥꯔꯤ ꯇꯣꯡꯕ ꯌꯥ ꯅꯨꯡꯉꯥꯏ ꯑꯁꯦꯡꯕꯗꯁꯨ ꯁꯦꯡꯗꯕꯗꯁꯨ ꯑꯗꯨꯒ ꯄ ꯀ ꯀꯔꯤ ꯇꯔꯣ ꯊꯣꯝꯖꯤꯜꯂꯒ ꯀꯩꯅꯣ ꯄꯪꯊꯍꯜꯂꯤꯀꯥꯟꯗ ꯖꯣꯟꯁꯟꯗꯒ ꯐꯨꯖꯟꯕꯗꯣ
ꯎꯝ
ꯑꯗꯨꯅꯤꯁꯦ ꯑꯩ ꯌꯥꯝ ꯆꯥꯛꯆꯩꯁꯦ ꯍꯣꯏ ꯁꯛꯇ ꯆꯨꯗ ꯐꯤꯕꯝ ꯃꯨ꯭ꯔꯇꯤ ꯍꯥꯏꯔꯒꯕꯨꯗꯤ ꯂꯦꯟꯁꯂꯣꯠ ꯇꯧ ꯑꯗꯨꯝ ꯆꯥꯟꯅꯖꯕ
ꯑꯗꯣ ꯁꯥꯟꯅꯔꯛꯄꯗꯗꯤ ꯌꯥꯗꯦꯀꯣ ꯑꯗꯣ ꯃꯇꯩ ꯃꯅꯥꯎꯗ ꯄꯥꯕ ꯅꯨꯡꯉꯥꯏꯕ ꯍꯥꯏꯔꯗꯤ ꯁꯤꯁꯤ ꯂꯦꯟꯉꯒ ꯀꯔꯃꯤꯂꯤꯌꯥ ꯀꯔꯃꯤꯂꯤꯌꯥ ꯍꯥꯏꯕ꯭ꯔ ꯀꯩꯅꯣ ꯑꯃ ꯅꯨꯄꯤꯗꯣ ꯃꯃꯤꯡ ꯀꯥꯎꯈ꯭ꯔꯦꯅꯦ ꯀꯥꯔꯃꯤꯂꯥ ꯑꯗꯨꯗꯨꯒ ꯑꯅꯤꯗꯣ ꯑꯗꯨꯃꯗꯤ ꯑꯗꯨꯝ ꯆꯥꯟꯅꯖꯩꯀꯣ
ꯎꯝ ꯑꯩꯗꯤꯒ ꯈꯪꯗ‌ꯦꯗꯥ ꯑꯩꯈꯣꯏ ꯇꯣꯝ ꯏꯕꯥꯟꯅꯤ ꯉꯔꯥꯡꯕꯨꯗꯤ ꯅꯍꯥꯜꯂ ꯀꯩꯅꯣ ꯀꯥ꯭ꯔꯃꯤꯂꯥꯒ ꯀꯩꯅꯣꯒ ꯄꯥꯏꯔ ꯁꯥꯟꯅꯥꯒꯤ
ꯁꯤꯁꯤꯂꯤꯑꯦꯟꯒꯥ ꯃꯣꯏꯗ ꯕ‌ꯦꯟ ꯄꯤꯌꯥ꯭ꯔꯒꯤ ꯇꯥꯏꯞꯇ ꯁꯛꯇ ꯑꯣꯏꯗꯅ
ꯎꯝ ꯐꯖꯕꯅ‌ꯦ
ꯑꯩꯗꯤ ꯃꯤ ꯀꯟꯕ ꯀꯟꯗꯕꯗꯤ ꯈꯪꯗꯦ ꯐꯖꯕꯗꯤ ꯈꯪꯉꯦ
ꯎꯝ ꯎꯝ ꯎꯝ ꯎꯝ
ꯁꯥꯟꯅꯕ ꯍꯩ ꯍꯩꯇꯕ ꯐꯖꯕ ꯍꯦꯔꯣꯈꯩꯗꯤ ꯃꯁꯛ ꯂꯣꯏ ꯈꯪꯉꯤ
ꯍꯧꯖꯤꯛꯀꯥꯟ ꯅꯪ ꯍꯧꯖꯤꯛꯀꯥꯟ ꯁꯥꯟꯅꯗ꯭ꯔꯕꯃꯤꯅ ꯅꯪ ꯄꯥꯛ ꯈꯪ ꯉꯝꯃꯔꯣꯏ ꯑꯅꯧꯕ ꯃꯌꯥꯝ ꯑꯃ ꯊꯣꯛꯂꯛꯑꯕ
ꯈꯪꯗꯤꯌꯦ ꯚꯥꯏ ꯑꯩꯗꯤ ꯀ꯭ꯂꯥꯁ ꯇꯨꯌꯦꯜꯞ ꯄꯣꯛ ꯈꯠꯇꯅꯤ ꯁꯥꯟꯅꯔꯝꯕ
ꯎꯝ
ꯅꯣꯏꯒ ꯆꯪꯉꯛꯄꯗ ꯑꯩꯗ ꯀꯩꯁꯨ ꯒꯦꯝ ꯁꯥꯟꯅꯔꯝꯃꯔꯣꯏꯗ ꯀꯩꯅꯣ ꯑꯩꯅ ꯀꯌꯥꯝ ꯌꯦꯡꯕ ꯅꯨꯡꯉꯥꯏ ꯍꯥꯏꯗꯤ ꯌꯦꯡꯅ ꯑꯃ ꯔꯤꯡ ꯃꯅꯨꯡꯗ ꯃꯤ ꯐꯨꯅꯕꯗ ꯑꯃ ꯃꯥꯁꯝ ꯊꯥ ꯊꯥꯗꯣꯛꯄꯗꯣ ꯊꯣꯛꯂꯛꯄ ꯍꯥꯏꯗ ꯑꯁ ꯌꯤꯟꯗꯣ ꯌꯤꯟ ꯈꯪꯕ꯭ꯔꯥ
ꯑ ꯌꯤꯟ
ꯗ ꯃꯁꯝ ꯊꯥꯗꯣꯛꯄꯗꯣ
ꯑꯣ ꯈꯪꯉꯦ ꯈꯪꯉꯦ ꯑꯣ ꯀꯩꯅꯣ ꯕꯣꯛꯁ ꯈꯥꯖꯤꯜꯂꯒ ꯐꯨꯕ ꯅꯨꯄꯥꯗꯨ ꯅꯠꯇ꯭ꯔꯣ
ꯍꯣꯏ ꯍꯣꯏ ꯆ‌ꯣꯏꯖꯥꯏꯅ ꯇꯥꯕ ꯁꯝꯂꯥꯡꯗꯨꯗ
ꯑꯩꯁꯦ ꯑꯝꯇꯒ ꯄꯥꯏꯗ꯭ꫪꯤꯗ ꯑꯗꯨꯅ ꯎꯕꯨ ꯎꯗꯦ ꯑꯩꯗꯤ ꯑꯩꯒꯤ ꯑꯃ ꯑꯩ ꯍꯩꯅꯖꯕꯤ ꯑꯃ ꯂꯩꯌꯦꯕꯀꯣ ꯑꯩꯅ ꯀꯃꯥꯏ ꯍꯥꯏꯇꯥꯔꯦ ꯑꯩꯅ ꯌꯦꯡꯉꯤꯗꯨꯗ ꯑꯗꯨꯝ ꯀꯩꯅꯣ ꯇꯧꯔ ꯂꯩꯕ ꯍꯥꯏꯇꯥꯔꯦ ꯑꯩ ꯄꯥꯏꯔꯤꯗꯨ ꯑꯗꯨꯝ ꯃꯨꯟꯅ ꯌꯦꯡꯂꯡꯛꯑꯕ ꯑꯗꯨꯅꯅꯦ ꯚꯦꯠ ꯀꯩꯀꯥꯁ ꯎꯍꯧꯗꯕ ꯍꯥꯏ
ꯖꯤ ꯀꯥꯟꯗ ꯃꯌꯥꯝꯁꯨ ꯂꯣꯏꯅ ꯌꯦꯡꯉꯦ
ꯎꯝ
ꯑꯣꯗꯤꯠꯇꯤ ꯐꯣꯀ꯭ꯁꯇ ꯁꯅꯩ ꯍ‌ꯦ
ꯐꯣꯟ ꯑꯃ ꯇꯧꯔꯛꯑꯦꯅꯦ ꯂꯥꯛꯁ ꯃꯥꯌꯦꯛꯒꯅꯁ
ꯄꯥꯏꯔꯤꯅꯨ ꯀꯛꯊꯠꯈꯣ ꯃꯆꯥꯅ ꯐꯣꯟ ꯇꯥꯗꯤ ꯀꯛꯅꯕꯅꯦ ꯀꯛꯊꯠꯈꯣ
ꯀꯛꯊꯠꯇ‌ꯦ ꯀꯛꯊꯠꯇ‌ꯦ ꯃꯤꯅ ꯒꯦꯝ ꯀꯟꯅ ꯇꯧꯔꯤꯉꯩꯁꯤꯗ ꯕꯦꯔꯥꯅꯦ ꯍꯥꯏꯕ ꯋꯥꯅꯦ
ꯅꯠꯇꯦ ꯃꯃꯥ ꯃꯄꯥꯥꯏ ꯐꯣꯟ ꯃꯆꯥꯅ ꯄꯥꯏꯕꯁꯤꯡꯁꯦ ꯐꯣꯟꯁꯦ ꯄꯪꯀꯛ ꯀꯛꯅꯕꯅꯦꯕ
ꯎꯝ ꯅꯣꯏ ꯂꯣꯏꯁꯤꯔꯦ ꯑꯩ ꯑꯝꯇ ꯔꯤꯀꯣꯜ ꯇꯧꯍꯧꯒꯦ ꯀꯩꯅꯣ ꯅꯣꯏ ꯂꯣꯏ ꯁꯤꯁꯤꯕꯨ ꯑꯩꯈꯣꯏ ꯇꯤꯝ ꯂꯣꯏ ꯁꯤ ꯂꯩꯔꯝ ꯃꯥꯅꯦ ꯑꯩꯅ ꯁꯣꯝꯗ ꯏꯁꯄꯥꯝ ꯑꯃ ꯀꯣꯜ ꯇꯧꯔꯛꯏꯉꯩꯗ
ꯑꯁ ꯑꯩꯁꯨ ꯒ‌ꯦꯝ ꯍꯥꯞꯅꯤꯡꯉꯦꯕꯣ
ꯍꯝ
ꯍꯥꯞꯄꯗꯤ ꯌꯥꯔꯣꯏꯗꯕ ꯍꯥꯏꯗꯤ ꯍꯧꯖꯤꯛ ꯐꯣꯟ ꯁꯥꯕ ꯃꯇꯝꯅꯤꯕ ꯐꯣꯟꯁꯦ ꯑꯃꯨꯛ ꯐ꯭ꯔꯦꯖꯇ ꯊꯝꯅꯗꯣꯏꯕ
ꯍꯣꯏ ꯐꯣꯟꯕꯨꯗꯤ ꯁꯥꯕꯨꯗꯤ ꯁꯥꯏ
ꯟꯇꯔꯗ ꯁꯥꯟꯦ
ꯌꯥꯏꯌꯦ ꯌꯥꯏꯌꯦ ꯋꯤꯟꯇꯔ ꯁꯥꯟꯅꯁꯦ ꯑꯩꯁꯨ ꯑꯩ ꯐꯣꯟꯗꯒ ꯍꯥꯞꯄꯅꯦꯗꯤꯔ ꯑꯩꯈꯣꯏ ꯕꯥꯕꯨꯡꯒꯤꯗ ꯍꯥꯞꯄꯅꯦ ꯄꯩꯁꯥ ꯄꯥꯏꯖꯗ ꯍꯥꯏꯗꯤ ꯐꯣꯟ ꯌꯥꯖꯗꯕꯅꯤꯅ
ꯎꯝ ꯅꯪ ꯐꯣꯟ ꯑꯍꯟꯕ ꯂꯩꯔꯤꯗꯣ ꯑꯝꯇꯗ ꯌꯥꯖꯗꯕ ꯑꯩ
ꯍꯦꯡ ꯆꯠꯄ ꯍꯧꯔꯛꯕꯦꯝ ꯐꯣꯇꯣ ꯌꯥꯝꯃꯟꯗꯅ ꯍ ꯆꯦꯠꯄ ꯍꯧꯧꯔꯦ
ꯑꯩꯩꯅꯅꯦ ꯁꯤ ꯆꯨꯝꯅ ꯋꯥꯔꯤ ꯁꯥꯟꯅꯩꯅꯤꯗꯅ ꯐꯣꯟꯁꯦ ꯍꯧꯖꯤꯛ ꯁꯥꯏꯌꯦꯕ ꯈꯪꯉꯕ ꯍꯥꯏꯗꯤ ꯍꯧꯖꯤꯛꯁꯦ ꯁꯝꯃꯔ ꯑꯣꯏꯕꯒꯤ ꯐꯣꯟ ꯁꯥꯒꯠꯄ ꯃꯇꯝ ꯃꯇꯝ ꯑꯣꯏꯕꯩꯅꯦꯕ ꯅꯪꯒꯤ ꯁꯥꯏ ꯑꯗꯨꯗ ꯑꯩꯒꯤꯁꯤꯅ ꯍꯦꯜꯂꯝꯅꯤ
ꯐꯔꯦ
ꯊꯦꯡꯕꯗ ꯄꯣꯛꯄꯖꯥꯅꯤ
ꯀꯔꯝꯗꯥꯒ ꯂꯣꯏ ꯑꯝꯇꯪ ꯂꯧꯁꯤꯔꯣ ꯀꯥꯁꯤꯔꯣ ꯑꯗꯨꯒ ꯉꯁꯤꯗꯤ ꯅꯪ ꯆꯥꯛ ꯊꯣꯡꯗ꯭ꯔꯕ
ꯊꯣꯡꯉꯦ ꯉꯁꯥꯏ ꯂꯣꯏꯁꯜꯂ ꯊꯝꯃꯝꯃꯦꯗ
ꯑ ꯀꯃꯥꯏ ꯍꯥꯏꯅ ꯑꯩꯒꯤ ꯄ꯭ꯔꯞ ꯄꯂꯣꯛ ꯆꯥꯛꯑꯦ ꯁ ꯃꯣꯏꯒꯁꯦ ꯍꯔꯥꯎꯃꯟꯗꯅ
ꯄꯩꯁꯥ ꯂꯥꯛꯒꯦ ꯊꯃꯣꯏꯁꯦ
ꯑꯩꯈꯣꯏ ꯍꯣꯁꯇꯦꯜ ꯑꯦꯝ ꯑꯦ ꯊꯝꯃꯔꯣꯏ ꯍꯥꯏꯌꯦ
ꯀꯔꯤ ꯑꯃꯨꯝ ꯇꯧꯔꯕ
ꯔꯤꯖꯣꯂꯨꯁꯟ ꯑꯃꯒꯤ ꯃꯇꯨꯡ ꯏꯟꯅ
ꯀꯔꯤꯒꯤꯦ
ꯅꯪ ꯍꯣꯁꯇꯦꯜ ꯒ꯭ꯔꯨꯞ ꯌꯥꯎꯔꯝꯒꯤꯅꯤꯗ ꯌꯦꯡꯉꯣꯏꯕꯦꯝ ꯑꯃ ꯃꯦꯗꯥꯝꯅ ꯍꯥꯏꯔꯛꯏꯗꯣ
ꯉꯁꯤ ꯊꯥꯔꯛꯄ꯭ꯔꯥ
ꯎꯝ
ꯠꯇ ꯃꯣꯏ ꯇꯤꯤꯟꯊꯤ ꯏꯀꯜꯂꯕꯇꯣ
ꯔꯣꯁꯤꯕꯂꯥꯗꯨꯕꯨ ꯃꯦꯗꯥꯝꯗ ꯀꯣꯜ ꯕꯦꯛ ꯇꯧꯕ꯭ꯔꯥꯖꯥꯠꯂꯣ
ꯈꯪꯗꯦ
ꯇꯨ ꯇꯧ ꯍꯥꯏꯔꯒ ꯇꯧꯗꯤ ꯇꯧꯒꯟꯗꯕꯅꯦꯕ ꯑꯗꯨꯒꯤ ꯃꯤꯗꯣ
ꯍ
ꯑꯩꯁꯨ ꯍꯥꯏꯕ ꯇꯂꯤꯅꯦ ꯃꯥꯒꯤ ꯗꯤꯃꯥꯟ ꯈꯨꯁꯥꯗꯨꯗ ꯑꯃꯨꯛ ꯍꯟꯖꯤꯜꯂꯒ ꯅꯪꯉꯣꯟꯗ ꯑꯣꯏꯔꯗꯤ ꯍꯟꯖꯤꯟ ꯍꯟꯖꯤꯟ ꯅꯣꯡꯃꯗ ꯇꯔꯥꯔꯛ ꯑꯣꯏꯔꯁꯨ ꯇꯧꯔꯛ ꯍꯥꯏꯌꯦꯕ
ꯖꯖꯅꯤ ꯀꯁ ꯃꯈꯟ ꯃꯈꯟ ꯑꯩꯈꯣꯏꯗ ꯑꯃꯛ ꯒ꯭ꯌꯥꯟ ꯇꯥꯕꯁꯦ ꯏꯔꯩ ꯂꯩꯇꯦꯗ ꯍꯥꯏꯖꯤꯟꯅꯕꯒꯗꯤ ꯅꯠꯇꯦ ꯁꯨꯝ ꯈꯔ ꯌꯦꯡꯉꯨꯅꯦ ꯂꯩꯕ꯭ꯔꯅꯦ
ꯂꯩꯇꯦ ꯂꯩꯇꯦ ꯍꯥꯏꯗꯤ ꯑꯩꯗꯣ ꯆꯥꯛ ꯊꯣꯡ ꯑꯩꯩꯅ ꯆꯥꯛꯀꯩꯅ ꯇꯏꯀꯥꯟꯗꯅꯦ ꯃꯦꯗꯥꯝꯅ ꯀꯣꯜ ꯇꯧꯔ ꯍꯥꯏꯔꯛꯑꯝꯃꯤꯗꯣ ꯑꯗꯣ ꯑꯩꯈꯣꯏꯄꯥꯅ ꯀꯩꯅꯣ ꯅ ꯉꯍꯥꯟ ꯂꯩꯗꯤ ꯀꯥꯎꯈ꯭ꯔꯅꯤ ꯍꯥꯏꯕꯤꯈ꯭ꯔꯣꯅꯦꯅ ꯍꯥꯏꯕ ꯑꯩꯁꯦ ꯀꯩꯅꯣꯒ ꯈꯥꯕꯩ ꯑꯣꯠꯂꯝꯕꯗꯒꯤꯩ ꯐꯕꯛꯀ ꯊꯝꯃꯀꯣ ꯀꯣꯜꯒ ꯇꯧꯔꯒ ꯍꯥꯏꯔꯤꯅꯦ ꯍꯥꯏꯕ ꯑꯗꯨꯗꯨꯒ ꯀꯩ ꯍꯥꯏꯅꯤ ꯃꯅꯥꯎꯄꯥꯅ ꯄꯥꯏꯔꯛꯑꯦ ꯃꯅꯥꯎꯄꯥꯅ ꯄꯥꯏꯔꯛꯑꯒ ꯑꯣ ꯍꯣꯏ ꯍꯣꯏ ꯌꯥꯔꯦ ꯌꯥꯔꯦ ꯊꯝꯃꯣ ꯊꯝꯃꯣꯒ ꯍꯥꯏꯔ ꯀꯩꯝꯇꯒ ꯍꯥꯏꯗꯕꯤꯗꯣ ꯈꯪꯗꯦ ꯁꯛꯇꯣ ꯌꯥꯝ ꯍꯥꯎꯗꯕ ꯍꯥꯏꯇꯥꯔꯦ ꯐ
ꯑꯗꯨꯃꯥꯏꯒ ꯍꯔꯔꯤꯕ
ꯍꯣꯏ
ꯑ ꯃꯥꯅ
ꯑꯉꯥꯡ ꯍꯥꯏꯕ ꯅꯠꯇꯦ ꯔꯣꯁꯤꯕꯂꯥ ꯍꯥꯏꯕꯅꯤ
ꯑꯣ ꯑꯩ ꯃꯅꯥꯎꯕ ꯑꯃ ꯄꯥꯏꯔꯛꯑꯦ ꯍꯥꯏꯕ
ꯃꯅꯥꯎ ꯃꯄꯥꯅ ꯄꯥꯏꯔꯛꯑꯦ ꯑꯗꯨ ꯔꯣ ꯁꯤꯝꯂꯥꯅ ꯀꯅꯥꯅꯣ ꯀꯅꯥꯅꯣ ꯑꯗꯨꯝ ꯍꯪ ꯂꯩꯔꯦ ꯃꯅꯥꯎꯄꯥꯅ ꯈꯪꯗꯦ ꯅꯃꯥꯟꯅꯕꯤ ꯑꯣꯏꯔꯝꯒꯅꯤ ꯅꯪꯒꯤ ꯅꯝꯕꯔꯗꯩꯅ ꯇꯧꯔꯛꯏꯁꯦꯅ ꯍꯥꯏꯌꯦ
ꯎꯝ ꯑꯗꯨ ꯃꯃꯤꯡ ꯊꯥꯔꯤꯗꯨꯗꯤ ꯍꯥꯏꯕ ꯀꯩꯗꯧꯕ ꯃꯃꯤꯡ ꯊꯥꯗ ꯆꯠꯂꯕꯅ ꯍꯥꯏꯗꯤ
ꯊꯥꯔꯝꯗꯕꯁꯨ ꯌꯥꯏ
ꯀꯩ ꯀꯥꯟꯗꯧꯗꯒ
ꯑꯗ ꯑꯩꯅ ꯌꯥꯝ ꯐꯖꯅ ꯍꯥꯏꯔꯦ ꯔꯣ ꯁꯤꯗ ꯃꯇꯗ ꯑꯝꯇ ꯀꯣꯜ ꯇꯧꯔꯛꯑꯣ ꯍꯥꯏꯌꯦꯦ ꯈꯣꯠꯂꯦꯅ ꯐꯖꯅ ꯑꯗꯨꯝ ꯍꯥꯏꯔꯛꯦ ꯑꯣ ꯍꯣꯏ ꯍꯣꯏ ꯊꯝꯃꯣ ꯊꯝꯃꯣ ꯊꯝꯃꯣ ꯊꯝꯃꯣ ꯄꯣꯛ ꯍꯥꯏꯗꯦꯅꯦ ꯑꯣ ꯍꯣꯏ ꯍꯣꯏ ꯍꯥꯏꯔꯒ ꯑꯗꯨꯝ ꯀꯛꯊꯠ꯭ꯈꯤꯕꯅꯦ
ꯃꯥ ꯂꯣ ꯑꯪ ꯀꯗꯤ ꯌꯥꯒꯦ
ꯃꯥꯗ ꯁꯟꯗꯦ ꯅꯨꯃꯤꯠꯇꯅ ꯀꯩꯅꯣꯝꯃ ꯍꯣꯁꯇꯦꯜ ꯅꯠꯇꯦ ꯑꯩꯅ ꯑꯩꯈꯣꯏ ꯅꯣꯏ ꯆꯦꯒ ꯆꯠꯂꯦꯅ ꯍꯥꯏꯕ ꯅꯨꯃꯤꯠꯇꯣ ꯅꯣꯏꯒꯤ ꯂꯥꯏꯔꯣꯏ ꯅꯨꯃꯤꯠꯇꯨꯗ ꯑꯩꯅ ꯂꯥꯏ ꯌꯦꯡꯕ ꯆꯠꯄ ꯅꯨꯃꯤꯠꯇꯣ ꯑꯗꯔ ꯁꯤꯕꯂꯥ ꯑꯗꯣ ꯍ ꯏꯆ ꯆꯠ ꯃꯥꯜꯂꯦ
ꯎꯝ
ꯑꯗꯣ ꯍꯣꯁꯇꯦꯜ ꯁꯣꯜ ꯂꯣꯜꯂꯝꯃꯦ ꯀꯥꯗꯣ ꯑꯗ ꯑꯩꯅ ꯂꯣꯟꯕꯗꯤ ꯅꯠꯇꯦꯕ ꯑꯩꯗꯤ ꯌꯨꯝꯗ ꯑꯗꯨꯝ ꯂꯩꯗꯅ ꯍꯣꯁꯇꯦꯜꯁꯨꯁꯨ ꯆꯠꯇꯦꯗꯅ ꯑꯩꯅ ꯑꯉꯥꯡꯈꯩꯗ ꯑꯝꯇ ꯂꯣꯟꯕꯤꯔꯝꯃꯣ ꯃꯤꯁꯨ ꯂꯩꯅꯗꯕꯅꯤꯅ ꯅꯨꯡꯉꯥꯏꯇꯦꯅ ꯍꯥꯏꯈꯤꯕꯅꯦꯕ ꯑꯗ ꯏꯟꯗꯤꯀꯥꯅ ꯂꯣꯂꯦꯅ ꯍꯥꯏꯕꯅꯦꯕ ꯑꯗꯨꯒꯤꯁꯨ ꯑꯩꯅ ꯏꯟꯗꯤꯒꯥꯗ ꯑꯝꯇ ꯍꯪꯉꯣ ꯈꯣꯠꯂꯣꯅ ꯍꯥꯏ ꯈꯪꯗꯦ ꯋꯥ ꯉꯥꯡꯕꯗ ꯁꯛꯇꯣ ꯌꯥꯝ ꯍꯥꯎꯇꯕꯩ ꯇꯥꯏꯞꯇ ꯇꯧꯕ ꯍꯣꯏ ꯍꯣꯏ ꯑꯗꯨꯗꯤ ꯑꯝꯇ ꯍꯪꯈꯤꯑꯦꯀꯣ ꯈꯣꯏꯈꯤꯑꯦꯀꯣ ꯑꯗꯨꯝ ꯐꯖꯅ ꯍꯥꯏꯔꯁꯨ ꯌꯥꯏꯗꯅ ꯑꯗꯨꯃꯥꯏꯅ ꯍꯥꯏꯗꯨꯗ ꯑꯣ ꯍꯣꯏ ꯍꯣꯏꯒ ꯍꯥꯏꯔꯒ ꯑꯗꯨꯝ ꯈꯪꯗꯦ ꯈꯣꯟꯗꯥꯗꯣ ꯌꯥꯝ ꯍꯥꯎꯇꯕ ꯑꯩꯅ ꯈꯜꯂꯤꯁꯦ ꯍꯧꯖꯤꯛ ꯃꯇꯨꯡ ꯃꯅꯥꯎ ꯃꯥꯅ ꯇꯧꯔꯛꯄ ꯐꯣꯟꯁꯨ ꯎꯄꯥꯏ ꯄꯥꯏꯔꯨꯁꯤꯅ
ꯈꯪꯗꯦꯗ ꯑꯩ ꯍꯥꯏꯗꯤ ꯑꯋꯥꯕꯁꯦ ꯑꯋꯥꯕ ꯅꯨꯡꯉꯥꯏꯇꯕꯁꯦ ꯄꯨꯟꯁꯤꯁꯤꯗ ꯑꯩꯒꯤ ꯅꯪꯒꯤ ꯑꯃ ꯑꯃ ꯂꯣꯏ ꯂꯩꯅꯔꯤ ꯉꯥꯛꯇꯅꯦ ꯑꯗꯣ ꯃꯤ ꯃꯄꯥ ꯆꯥꯗꯅ ꯍꯥꯏꯕꯗꯤ ꯇꯥꯏꯅꯐꯝ ꯆꯥꯗꯅ ꯇꯥꯏꯅꯅ ꯍꯥꯏꯗꯤ ꯁꯧꯅ ꯇꯥꯕꯅꯦ
ꯈꯪꯗꯦ ꯑꯩꯒꯤ ꯑꯣꯏꯅꯗꯤ ꯏꯃꯥꯟꯅꯕꯤ ꯏꯃꯥꯟꯅꯕꯤꯗꯩ ꯀꯥꯟꯅꯕ ꯂꯧꯅꯤꯡꯉꯥꯏꯁꯨ ꯍꯣꯏ ꯂꯧꯅꯤꯡꯉꯥꯏꯕꯨꯗꯤ ꯃꯌꯥꯝ ꯂꯩꯀꯣ
ꯎꯝ
ꯅꯪꯉꯣꯟꯗꯩꯁꯨ ꯑꯩꯅ ꯀꯥꯟꯅꯕ ꯂꯧꯅꯤꯡꯉꯥꯏ ꯃꯌꯥꯝ ꯂꯩ ꯑꯗꯨꯝ ꯃꯤ ꯑꯃꯗꯒꯤ ꯑꯃꯗꯒꯤ ꯀꯥꯟꯅꯕ ꯂꯧꯅꯤꯡꯉꯥꯏꯁꯤꯗꯤ ꯑꯗꯨꯝ ꯈꯔ ꯈꯔꯗꯤ
ꯏ
ꯑ ꯀꯥꯟꯅꯕ ꯂꯧꯕ ꯂꯧꯗꯕ ꯑꯩꯉꯣꯟꯗꯗꯤ ꯗꯔꯀꯥꯔ ꯇꯥꯗꯦꯕ ꯐꯖꯅ ꯅꯨꯡꯁꯤꯅꯅ ꯇꯤꯟꯅꯔꯗꯤ ꯅꯨꯡꯁꯤꯅꯅ ꯑꯗꯨꯝ ꯇꯤꯟꯅꯔꯁꯦ ꯑꯗꯨ ꯅꯠꯇ꯭ꯔꯒꯗꯤ ꯁꯨꯇꯤꯟ ꯇꯤꯟꯅꯗ꯭ꯔꯁꯨ ꯌꯥꯏ ꯈꯜꯂꯦꯕ ꯑꯩꯗꯤ ꯀꯧꯕ ꯀꯧꯅꯗ꯭ꯔꯁꯨ ꯌꯥꯏꯕ ꯍꯌꯦꯡ ꯁꯤꯗꯣꯔꯦ ꯍꯥꯏꯔꯁꯨ ꯑꯣꯟꯁꯤꯟꯅꯗ꯭ꯔꯁꯨ ꯌꯥꯏꯕ
ꯌꯥꯝ ꯁꯥꯎꯒꯠꯜꯂꯤꯂꯁꯦ ꯁꯥꯎꯅꯨꯍꯦ ꯀꯨꯏ ꯀꯨꯏꯟ ꯀꯩꯗꯧꯅ ꯑꯗꯨ ꯅ ꯏꯁꯥ ꯁꯣꯛꯅꯕꯝꯅꯦ
ꯐ ꯇꯤ ꯑꯩꯅ ꯇꯁꯦꯡꯅ ꯅꯨꯡꯁꯤꯈꯤꯗ꯭ꯔꯗꯤ ꯁꯤꯗꯔꯦꯅ ꯑꯩꯅ ꯈꯤꯇꯪ ꯊꯦꯡꯉꯕꯗ ꯃꯤꯗꯨ ꯍꯤꯡꯒꯂꯀ ꯍꯥꯏꯕꯕꯨ ꯑꯩꯝ ꯀꯥꯟꯅꯖꯦ
ꯍꯗ ꯍꯗ ꯆꯥꯏ ꯆꯒꯤ
ꯀꯩꯅꯣ ꯇꯥꯔꯦꯀꯣ ꯄ꯭ꯔꯤꯟꯁꯤꯄꯥꯜ ꯍꯥꯏꯕ꯭ꯔꯥ ꯋꯥꯈꯜꯂꯣꯟ ꯍꯥꯏꯕ꯭ꯔꯥ ꯏꯁꯥꯒꯤ ꯑꯃ ꯂꯩꯖꯕꯗꯁꯨ ꯇꯥꯔꯦ
ꯎ ꯑꯁꯦꯡꯕꯁꯦ ꯇꯤꯟꯅꯔꯒꯗꯤ ꯐꯖꯅ ꯅꯨꯡꯁꯤꯅꯅ ꯑꯗꯨꯝ ꯇꯤꯟꯅꯕ ꯀꯩꯁꯨ ꯀꯥꯏꯗꯦꯕ ꯑꯗꯨꯝ ꯍꯪꯉꯤꯁꯨꯒꯥꯏ ꯈꯔ ꯇꯧꯅꯔ